ꯇꯥꯕ ꯑꯣꯏꯒꯦ
ꯅꯨꯡꯉꯥꯏꯔꯤꯌꯦ ꯗꯥꯟꯁ ꯇꯧꯔꯤ ꯀꯟꯅ
ꯀꯔꯤ ꯗꯥꯥꯟꯁ ꯅꯣ ꯕꯣꯂꯤꯋꯨꯗ ꯗꯥꯟꯁ ꯔꯣ ꯍꯣꯂꯤꯎꯠ ꯗꯥꯟꯁ ꯔꯣ ꯃꯅꯤꯋꯨꯠ ꯗꯥꯟꯁ ꯂꯣ
ꯑꯁ ꯆꯨꯝꯅ ꯁꯨꯝ ꯂꯩꯕꯗꯣ ꯅꯨꯡꯉꯥꯏꯇ꯭ꯔꯕ ꯑꯗꯨꯒꯤ ꯑꯦꯛꯁꯥꯔꯁꯥꯏꯖ ꯀꯨꯝꯕ ꯗꯥꯥꯟꯁꯅꯤꯅ
ꯃꯌꯥꯡ ꯀꯪꯅꯕ ꯇꯧ ꯇꯧ
ꯌꯥꯝ ꯀꯪꯉꯅꯤ
ꯎꯝ ꯂꯧ ꯆꯠꯂꯕꯅꯤꯅ ꯀꯪꯉꯒ ꯃꯨꯁꯜꯂꯗꯣꯏꯅꯤꯀꯣ ꯑꯩꯁꯨ ꯍꯟꯗꯛ ꯑꯁꯤꯗ ꯂꯥꯛꯄꯒꯤ ꯁꯥꯗꯕꯒꯤꯅꯦ ꯃꯄꯥꯟꯗ ꯑꯗꯨꯝ ꯆꯠꯄꯒꯤ ꯃꯨꯁꯟꯕꯅ ꯂꯣꯏꯔꯦ ꯑꯩ ꯏꯁꯥ ꯌꯦꯡꯕ ꯌꯥꯗ꯭ꯔꯦ
ꯌꯥꯝ ꯁꯥꯕ꯭ꯔꯅꯦ
ꯁꯥꯗꯕ
ꯁ ꯑꯣ ꯁꯥꯗꯦ ꯍꯥꯏꯕ꯭ꯔꯥ
ꯌꯥꯝ ꯁꯥꯗꯦ ꯋꯦꯗꯔꯗꯤ ꯌꯥꯝ ꯐꯩꯌꯦ
ꯑꯁ ꯑꯗꯨꯅ ꯍꯦꯟꯅ ꯐꯔꯦ ꯑꯗꯨ ꯑꯩꯁꯨ ꯑꯩꯗꯤ ꯑꯗꯨꯒꯨꯝꯕ ꯃꯐꯝꯗ ꯂꯩꯅꯤꯡꯉ‌‌ꯦ
ꯌꯥꯝ ꯁꯥꯗꯦ ꯑꯩꯗꯤ ꯐꯦꯟꯁꯦ ꯁꯨꯡꯊꯥ ꯊꯥꯅꯤꯡꯗꯦ ꯈꯪꯕ꯭ꯔꯥ ꯏꯃꯥꯟꯅꯕꯤꯗꯤ ꯑꯗꯨꯝ ꯊꯥꯔ ꯂꯩ ꯑꯩꯅ ꯊꯥꯅꯤꯡꯗꯕ ꯇꯨꯝꯕꯗꯁꯨ ꯃꯄꯥꯟ ꯇꯔꯦꯟꯗ ꯅꯠꯇꯦ
ꯃꯤ ꯁ‌ꯦ ꯀꯌꯥ ꯂꯩꯌꯤꯕ ꯅꯪꯒ
ꯍꯧꯖꯤꯛ ꯃꯤ ꯑꯅꯤ ꯂꯩꯌꯦ ꯖꯨꯂꯥꯏ ꯊꯥ ꯂꯥꯛꯑꯗꯤ ꯃꯤ ꯑꯍꯨꯝ ꯂꯩꯔꯅꯤ
ꯊꯕꯛꯇꯣ ꯆꯞ ꯃꯥꯟꯅꯕ꯭ꯔꯣ ꯅꯣꯏ
ꯃꯥꯅꯗꯦ
ꯐꯩꯅꯦ ꯅꯣꯏꯗꯤ ꯊꯕꯛ ꯁꯨꯅꯤꯡꯉꯥꯏ ꯂꯩꯕꯅꯤꯅ
ꯑꯂꯥꯏ ꯇꯟꯕꯗ ꯂꯣꯏꯔꯦ ꯆꯠꯅꯤꯡꯗꯦ ꯊꯕꯛꯁꯦ
ꯑꯁ ꯄꯩꯁꯥ ꯊꯣꯛꯄꯗꯣ ꯑꯗꯨꯝ ꯅꯨꯡꯉꯥꯏꯕꯅꯦ
ꯅꯨꯡꯉꯥꯏ ꯍꯥꯏꯕꯗꯤꯅꯦ ꯆꯠꯐꯝ ꯉꯥꯛꯇꯅ‌ꯦ
ꯑꯩꯈꯣꯏꯗꯤ ꯄꯩꯁꯥ ꯊꯣꯛꯇꯕꯅꯤꯅ
ꯑꯩ ꯍꯟꯗꯛ ꯗꯤꯁꯦꯝꯕꯔꯗ ꯌꯥ ꯁꯦꯝꯃꯅꯤ
ꯅꯪ ꯅꯍꯥꯟꯃꯨꯛꯁꯨ ꯁꯦꯝ ꯁ‌ꯦꯝꯕ ꯅꯠꯇ꯭ꯔꯣ
ꯁꯦꯝꯗꯦꯍꯦ ꯆ‌ꯦꯇ ꯖꯤ ꯄꯤꯗ ꯁꯦꯝꯕꯅꯦ ꯑꯗꯨ ꯁꯦꯝꯃꯗꯤ ꯄꯩꯁꯥ ꯂꯩꯇꯕꯕꯨ ꯀꯃꯥꯏꯅ ꯁꯦꯝꯗꯣꯏꯅꯣ
ꯌꯥꯝ ꯐꯖꯩꯗ ꯁꯦꯝꯗ꯭ꯔꯁꯨ ꯌꯥꯏ
ꯅꯪꯒꯤ ꯃꯔꯨꯞꯇꯨꯗꯤ ꯀꯃꯥꯏꯅ ꯇꯧꯔꯦ
ꯑꯩ ꯃꯔꯨꯞꯇꯨꯗꯤ ꯂꯣꯏꯈ꯭ꯔꯦ
ꯐꯪꯉꯕ‌ꯣ
ꯑꯩ ꯌꯥꯎꯗ꯭ꯔꯦ
ꯑꯗꯨꯗꯤ ꯅꯪꯒꯤ ꯄꯩꯁꯥꯗꯤ ꯅꯪꯒꯤ ꯄꯩꯁꯥ ꯃꯌꯥꯝꯗꯨꯗꯤ
ꯑꯩ ꯄꯩꯁꯥ ꯃꯌꯥꯝ ꯌꯨꯝꯗ ꯄꯤꯈ꯭ꯔꯦ ꯌꯨꯝ ꯁꯥꯕꯒꯤ
ꯀꯌꯥ ꯁꯨꯕ꯭ꯔꯥ
ꯀꯌꯥ ꯁꯨꯕ꯭ꯔꯥ ꯍꯥꯏꯕꯗꯤ
ꯇ‌ꯣ ꯇ‌ꯦꯜ ꯐꯪꯕꯗ‌ꯣ ꯀꯌꯥ ꯐꯪꯒꯦ
ꯑꯗꯨ ꯐꯪꯕꯗꯣ ꯐꯤꯐꯇꯤ ꯁꯤꯛꯁ ꯀꯨꯝꯕꯗꯤ ꯐꯪꯉꯦ
ꯎꯝ
ꯁꯚꯦꯟ ꯇꯤ ꯁꯤꯛꯁꯅꯦꯕ ꯄꯨꯂꯞꯇꯣ ꯑꯗꯨ ꯇꯋ‌ꯦꯟ ꯎꯝ ꯇ꯭ꯋꯦꯟꯇꯤꯗꯤ ꯃꯣꯏꯅ ꯂꯧꯈ꯭ꯔꯦ
ꯅꯪ ꯅꯪꯅ ꯅꯪꯅ ꯄꯩꯁꯥ ꯊꯥꯔꯝꯕꯗꯣ ꯇ꯭ꯋꯦꯟꯇꯤ ꯁꯤꯛꯁ ꯃꯣꯏꯅ ꯂꯧꯈ꯭ꯔꯦ
ꯇ꯭ꯋꯦꯟꯇꯤ ꯂꯧꯈ꯭ꯔꯕ
ꯍꯥꯏꯗꯤ ꯅꯪꯅ ꯄꯤꯔꯝꯕꯗꯣ ꯊꯥ ꯈꯨꯗꯤꯡꯒꯤ
ꯎꯝ
ꯅꯪꯅ ꯍꯥꯟꯅ ꯂꯧꯕꯒꯤꯔꯣ
ꯍꯥꯏꯕꯗꯤ
ꯑꯩ ꯒ꯭ꯌꯥꯟ ꯇꯥꯗꯦ ꯅꯪꯅ ꯍꯥꯏꯁꯦ
ꯑꯩꯗꯣ ꯃꯔꯨꯞꯇꯣ ꯇꯦꯟꯗꯔꯗ ꯀꯛꯈ꯭ꯔꯦꯗꯅ
ꯑꯣ ꯇꯦꯟꯗꯔꯅꯦꯕꯀꯣ ꯇꯧꯔꯤꯗꯣ
ꯑꯣ ꯇꯦꯟꯗꯥꯔ ꯁꯨ ꯇꯧꯋꯦ ꯂꯣꯏꯇ꯭ꯔꯤꯁꯨ ꯑꯃꯨꯛ ꯇꯧꯋꯦꯅ ꯑꯩꯈꯣꯏꯒꯤꯗꯣ ꯗ꯭ꯔꯁꯇꯣꯄ ꯂꯩꯉꯗꯅ
ꯎꯝ
ꯑꯗꯨꯒꯤ ꯑꯩꯗꯣ ꯌꯥꯎꯗ꯭ꯔꯕ ꯍꯝ
ꯑꯩꯁꯦ ꯅꯍꯥꯟ ꯑꯗꯨꯃꯛꯅꯤꯅꯦ ꯇꯧꯔꯤꯁꯦ
ꯅꯣꯏ꯭ꯔꯦ ꯍꯧꯖꯤꯛꯇꯤ ꯄꯩꯁꯥ ꯂꯩꯇꯔꯦ
ꯇꯣꯡꯕ ꯃꯤꯗꯤ ꯐꯖꯅ ꯇꯣꯡꯉꯕꯅꯦ ꯑꯗꯨꯗꯣ
ꯎꯝ
ꯑꯩꯈꯣꯏꯒꯤꯗꯤ ꯂꯣꯏꯗ꯭ꯔꯤ ꯑꯣꯛꯇꯣꯕꯔꯗ ꯂꯣꯏꯔꯅꯤ ꯑꯩꯁꯨ ꯑꯣꯛꯇꯣꯕꯔꯗ
ꯏꯍꯥꯡ ꯍꯥꯡꯉꯅꯤ ꯇꯦꯟꯁꯟ ꯂꯩꯔꯔꯣꯏ
ꯃꯔꯨꯞ ꯌꯥꯎꯔꯒ ꯏꯟꯀꯝ ꯄꯨꯔꯥ ꯂꯩꯇꯕꯅꯤꯅ ꯑꯩꯈꯣꯏꯗꯤ ꯀꯥꯟꯅꯗꯦꯅꯦ
ꯈꯪꯗꯔꯦ ꯑꯩꯁꯨ ꯁꯇꯣꯞ ꯄꯦꯃꯦꯟ ꯌꯥꯎꯗꯅ ꯃꯔꯨꯞ ꯑꯇꯣꯞꯄ ꯌꯥꯎꯔꯝꯃꯗꯤ ꯐꯥꯒꯗꯕ꯫ ꯍꯧꯖꯤꯛꯇꯤ ꯑꯩ ꯃꯥꯡꯉꯦꯗꯅ
ꯎꯝ
ꯐꯪꯕ ꯃꯤꯗꯤ ꯌꯥꯝ ꯐꯪꯕ ꯑꯗꯣ ꯑꯩꯈꯣꯏꯅ ꯌꯥꯎꯅꯤꯡꯗ꯭ꯔꯦꯅ ꯑꯃꯨꯛ ꯆꯠꯂꯗꯤ ꯑꯩꯈꯣꯏꯒꯤ ꯃꯥꯡꯉꯦꯕ
ꯊꯥꯗ ꯀꯌꯥ ꯀꯌꯥ ꯍꯨꯟꯗꯣꯏꯅꯣꯕ
ꯂꯤꯁꯤꯡ ꯑꯅꯤ
ꯊꯥꯗ ꯂꯤꯁꯤꯡ ꯑꯅꯤ
ꯎꯝ
ꯆꯍꯤ ꯀꯌꯥꯐꯥꯎ ꯍꯨꯟꯗꯣꯢꯅꯣ
ꯈꯪꯗꯦ ꯃꯤ ꯆꯅꯤꯅꯦꯕ
ꯎꯝ
ꯍꯧꯖꯤꯛꯇꯤ ꯀꯌꯥ ꯂꯩꯔꯤꯕꯅꯣ ꯈꯪꯗ꯭ꯔꯦ ꯑꯩ
ꯑ
ꯃꯣꯏꯒꯤ ꯒ꯭ꯔꯨꯞꯇꯁꯨ ꯌꯥꯎꯗ꯭ꯔꯦ ꯑꯩꯗꯤ ꯇꯣꯛꯑꯕꯅꯤꯅ ꯂꯦꯞ ꯆꯠꯂꯦꯕ ꯑꯩꯁꯨ ꯅꯍꯥꯟꯅ ꯑꯁ ꯇꯣꯄ ꯌꯥꯎꯔꯝꯃꯗꯤ ꯐꯒꯗꯕ
ꯇꯥꯎꯃꯟꯕꯒꯣ ꯍꯧꯖꯤꯛ ꯌꯥꯎꯕꯗꯨꯅ
ꯎꯝ
ꯍꯥꯏꯗꯤ ꯃꯔꯨꯞ ꯌꯥꯎꯒꯦ ꯍꯥꯏꯇꯥꯔꯗꯤ ꯑꯩꯈꯣꯏꯅ ꯄꯩꯁꯥ ꯒꯣꯕꯔꯃꯦꯟ ꯖꯣꯕ ꯂꯩꯇꯕꯅꯤꯅ ꯀꯩꯅꯣꯒꯤꯗꯣ ꯆꯍꯤ ꯆꯍꯤꯒꯤ ꯇꯧꯕꯗꯣ
ꯎꯝ
ꯆꯍꯤ ꯑꯃꯗ ꯖꯅꯋꯥꯔꯤꯗ ꯍꯧꯔꯒ ꯗꯤꯁꯦꯝꯕꯔꯒꯨꯝꯕ ꯦꯝꯕꯥꯔꯒꯨꯝꯕꯗꯜ ꯂꯩ ꯑꯣꯏꯕꯤꯗꯣ
ꯑꯥꯎ
ꯑꯗꯨ ꯑꯗꯨꯒꯨꯝꯕꯗꯣ ꯌꯥꯎꯁꯟꯒꯗꯕꯅꯦ
ꯑꯗꯨꯅꯕꯔꯦ ꯆꯍꯤ ꯑꯅꯤ ꯑꯍꯨꯝ ꯆꯠꯂꯗꯤ ꯋꯥꯔꯕ
ꯑꯧ
ꯑꯩꯈꯣꯏꯗꯤ ꯆꯍꯤ ꯃꯔꯤ ꯃꯔꯤ ꯁꯨꯗꯧꯔꯦ ꯑꯗꯨ ꯂꯨꯇꯔꯤꯦꯗ
ꯎꯝ
ꯑꯗꯨꯗ ꯀꯗꯥꯏꯗꯒꯤ ꯉꯝꯒꯅꯤ ꯃꯣꯏꯗꯤ ꯊꯥꯔꯠ ꯐꯦꯁꯅꯤꯕ ꯑꯩꯅ ꯌꯥꯎꯔꯤꯗꯣ ꯐꯥꯔꯁ ꯐ꯭ꯔꯦꯖ ꯐꯥꯎ ꯂꯣꯏꯗ꯭ꯔꯤꯕ ꯍꯧꯖꯤꯛ
ꯎꯝꯝ
ꯐꯁ ꯐꯦꯁꯣ ꯎꯝ ꯇꯨ ꯊꯥꯎꯖꯟ ꯑꯩꯠꯇꯤꯟꯒꯤꯅꯤ ꯍ
ꯎꯝ
ꯑꯗꯨꯐꯥꯎ ꯍꯧꯖꯤꯛꯐꯥꯎ ꯂꯣꯏꯗ꯭ꯔꯤꯕ
ꯎꯝ
ꯑꯩꯁꯨ ꯑꯃꯨ ꯄꯩꯁꯥ ꯄꯥꯕ ꯑꯃꯨꯛ ꯆꯪꯂꯅꯤ ꯑꯁ
ꯁꯤꯛꯁ
ꯃꯔꯣ ꯐꯗ ꯌꯥꯎꯒꯦ ꯃꯔꯨ ꯌꯎ ꯍꯧꯒꯗꯤ
ꯍꯨꯝꯍꯨꯝ
ꯅꯊꯟꯗ ꯂꯩꯔꯤꯔꯣ
ꯑꯥ ꯀꯤꯠꯆꯟꯗ ꯌꯥꯝ ꯂꯩꯌꯦ ꯆꯥꯛꯂꯥꯝꯕ ꯍꯧꯔꯦꯍꯦ ꯍꯨꯖꯤꯛꯇꯤ
ꯀꯩꯍꯥꯏꯅꯣ
ꯍꯜꯂꯣ
ꯑꯣ
ꯀꯩ ꯍꯥꯏꯅꯣ
ꯆꯥꯛ ꯂꯥꯝꯕ ꯍꯧꯔꯦꯕ
ꯆꯥꯔꯨꯔꯣ ꯑꯩꯗꯤ ꯄꯨꯡ ꯑꯃꯗ ꯆꯥꯔꯦ
ꯑꯁ ꯌꯥꯝ ꯊꯦꯡꯉꯤꯍꯦ ꯅꯨꯡꯊꯤꯟꯒꯤꯗꯤ
ꯅꯨꯡꯊꯤꯟꯒꯤꯗꯤ ꯆꯥꯔꯔꯣꯏ ꯅꯨꯡꯗꯥꯡꯗ ꯑꯃꯨꯛ ꯄꯨꯡ ꯇꯔꯦꯠ ꯃꯈꯥꯏ ꯃꯥꯄꯟ ꯇꯥꯔꯗꯤ ꯑꯃꯨꯛ ꯆꯥꯔꯨꯔꯅꯤ
ꯉꯟꯅ ꯆꯥꯎꯍꯦ
ꯉꯁꯤꯗꯣ ꯌꯦꯔꯨꯝ ꯍꯧꯒꯦꯅ
ꯌꯦꯔꯨꯝ ꯍꯧꯒꯦꯅ ꯄꯨꯊꯔꯒ ꯃꯈꯥꯗ ꯑꯩꯈꯣꯏꯗ ꯂꯩꯕꯗꯣ ꯐꯤꯐ ꯐ꯭ꯂꯣꯔꯗꯅꯦꯕ
ꯎꯝ
ꯌꯦꯔꯨꯝ ꯄꯨꯊꯔꯒ ꯀꯩꯅꯣ ꯇꯧꯕ ꯑꯩꯗꯣ ꯌꯦꯟ ꯊꯣꯡꯉ ꯂꯩꯔꯝ ꯂꯕ ꯃꯣꯏꯗꯣ ꯑꯗꯨꯒꯤ ꯑꯁ ꯑꯗꯨꯗꯤ ꯌꯦꯔꯨꯝ ꯆꯥꯔꯔꯣꯏꯅ ꯌꯦꯔꯨꯝꯗꯣ ꯕꯦꯛꯇ ꯍꯥꯞ ꯆꯜꯂꯦ ꯑꯗꯨꯒ ꯀꯥꯎꯔꯕ ꯕꯦꯛꯇ ꯌꯦꯔꯨꯝ ꯌꯥꯎꯔꯤ ꯍꯥꯏꯕꯗꯣ ꯑꯗꯨꯒ ꯑꯩꯗꯤ ꯀꯣꯟ ꯀꯩꯀꯥꯗꯣ ꯍꯥꯞꯆꯟꯕ ꯀꯥꯟꯗ ꯌꯦꯔꯨꯝꯗꯣ ꯀꯥꯏꯔꯒ ꯃꯈꯥꯗ ꯇꯥꯔꯦ ꯑꯩꯅ ꯈꯪ ꯑꯗꯨꯒ ꯉꯁꯤ ꯑꯌꯨꯛꯇꯣ ꯂꯤꯐꯁ ꯇꯣꯡꯕꯗꯣ
ꯎꯝ
ꯃꯤ ꯃꯅꯨꯡꯗ ꯁ꯭ꯇꯛ ꯂꯩꯔꯝꯕ
ꯎꯝ
ꯂꯤꯐꯇꯣ ꯌꯥꯗ꯭ꯔꯕ ꯑꯗꯨꯏ ꯃꯇꯥꯡꯗ
ꯑꯗꯨꯒ ꯃꯤꯗꯣ ꯁꯨꯃꯥꯏꯅ ꯇꯥꯛ ꯇꯥꯛ ꯇꯥꯛ ꯇꯥꯛ ꯇꯥꯛ ꯇꯥꯛ ꯁꯨꯃꯥꯏꯅ ꯇꯧꯔꯕ ꯑꯩꯗꯤ ꯀꯔꯤꯅꯣꯅꯦ ꯈꯜꯂꯨꯕꯅꯦꯕ ꯑꯗꯨꯒ ꯃꯤ ꯁ꯭ꯇꯛ ꯑꯣꯏ ꯂꯩꯔꯝꯃꯦ ꯃꯄꯨꯗꯣ ꯀꯧꯔꯒ ꯍꯥꯡꯇꯣꯛꯄꯅꯦ ꯑꯃꯨꯛ ꯍꯧꯖꯤꯛ ꯐꯥꯎ ꯌꯥꯗ꯭ꯔꯤ ꯂꯤꯐꯇꯣ ꯑꯗꯨꯒꯤ ꯐꯤꯐ ꯐ꯭ꯂꯣꯔꯗꯅꯤꯅ ꯐꯥꯔꯁ ꯐ꯭ꯂꯣꯔ ꯁꯦꯀꯦꯟ ꯐ꯭ꯂꯣꯔ ꯊꯥꯔꯠ ꯐ꯭ꯂꯣꯔ ꯐꯣꯔ ꯐꯥꯏꯚ ꯑꯥ ꯃꯊꯛꯇꯅꯦ ꯂꯩꯔꯤꯖꯦ ꯆꯠꯄꯗ ꯋꯥꯔꯦ ꯑꯗꯨꯒꯤ ꯀꯨꯝꯅꯤꯡꯗꯦ ꯈꯪꯕ꯭ꯔꯥ
ꯍꯛꯆꯥꯡ ꯐꯒꯗꯝ
ꯋꯥꯔꯦ ꯆꯠꯄꯗ ꯉꯁꯤꯒꯤ ꯑꯅꯤ ꯑꯍꯨꯝ ꯃꯔꯤ ꯃꯔꯤꯔꯛ ꯀꯨꯝꯒ꯭ꯔꯦ
ꯑꯗꯨꯒꯨꯝꯗ ꯑꯩ ꯆꯠꯂꯗꯤ ꯑꯁ ꯌꯥꯝ ꯅꯨꯡꯉꯥꯏꯒꯅꯤ ꯐꯤꯒꯔ ꯌꯥꯝ ꯇꯥꯒꯅꯤ ꯑꯩꯗꯤ
ꯍꯧꯖꯤꯛꯀꯤꯗꯤ ꯑꯃꯔꯛ ꯀꯨꯝꯃꯅꯤ ꯂꯣꯏꯔꯦ ꯆꯥꯛ ꯆꯥꯔꯨꯅꯕ ꯍꯣꯔꯦꯟ ꯐꯔꯦꯠꯄꯅꯤ ꯎ ꯆꯒ ꯑꯣꯏꯦ